ꯍꯜꯂꯣ
ꯇꯥꯔꯕꯣ
ꯇꯥꯏꯌꯦ ꯇꯥꯏꯌꯦ
ꯇꯥꯏ ꯇꯥꯏ ꯆꯥꯛ ꯆꯥ
ꯆꯥꯛ ꯆꯥꯈ꯭ꯔꯦ ꯅꯪꯗꯤ
ꯑꯩꯁꯨ ꯆꯥꯔꯦ
ꯀ ꯃꯊ ꯆꯒꯦ
ꯎꯝ ꯌꯦꯟ ꯆꯝꯅ ꯐꯨꯠꯂꯦ ꯌꯦꯟ ꯆꯝꯅ ꯐꯨꯠꯂꯦ ꯑꯗꯨꯒ ꯆꯥꯔꯦ
ꯑꯣ ꯍꯥꯎꯒꯅꯤ ꯍꯥꯎꯅꯤ ꯂꯣꯀꯦꯜꯒꯤꯔꯣ
ꯑꯥ ꯅꯠꯇꯦ ꯂꯣꯀꯦꯜ ꯅꯠꯇꯦ ꯕꯣꯏꯂꯔꯅꯤ ꯑꯗꯨꯝ
ꯑꯣ ꯀꯩꯗꯤ ꯀꯩꯅꯣ ꯀꯥꯡꯁꯣꯏ ꯆꯥꯏꯌꯦ ꯀꯥꯡꯁꯣꯏ ꯑꯜꯂꯨꯒ ꯈꯅꯦ ꯑꯜꯂꯨꯒ ꯈꯥꯃꯦꯟꯗꯣ ꯑꯗꯨ ꯀꯥꯡꯁꯨ ꯆꯥꯏꯌꯦ
ꯎꯝ ꯍꯥꯎꯕꯅꯦ ꯑꯗꯨꯁꯨ
ꯍ ꯑ ꯃꯁꯤꯗꯤ ꯁꯥ ꯑꯗꯨꯉꯥꯏꯔꯦꯍꯦ ꯁꯥꯈ꯭ꯔꯣ ꯅꯣꯏ ꯃꯐꯝꯗ
ꯍꯧꯖꯤꯛꯇꯤ ꯁꯥꯕꯣꯏꯗꯤ ꯅꯣꯡꯗꯨ ꯄꯠꯂꯤ ꯄꯠꯂꯤ ꯇꯥꯔꯝꯃꯦ
ꯎꯝ
ꯅꯪ ꯀꯩꯗꯧꯔꯝꯃꯤꯅꯣꯅꯣ
ꯎꯝ ꯉꯁꯥꯏꯃꯛ ꯋꯥꯔꯤ ꯑꯃ ꯁꯥꯔꯝꯕ ꯂꯣꯏꯕꯗ ꯉꯥꯏꯕꯗꯨꯅꯪ ꯑꯃꯨꯛ ꯑꯩꯉꯣꯟꯗ ꯑꯃꯨꯛ ꯁꯥꯕ
ꯃꯊꯪ ꯃꯊꯪ
ꯃꯊꯪ ꯃꯊꯪ ꯉꯁꯤꯗꯤ ꯕꯨꯛꯀꯤꯡ ꯌꯥꯝ ꯇꯧꯔꯦ ꯕꯨꯛꯀꯤꯡ ꯌꯥꯝ ꯂꯩꯔꯦ
ꯎꯝ ꯊꯕꯛ ꯊꯕꯛ ꯌꯥꯝ ꯆꯤꯜꯂꯕꯅꯦ ꯍꯧꯖꯤꯛꯀꯥꯟ ꯑꯩꯈꯣꯏꯒꯤ
ꯍꯦꯍꯦ ꯑꯍꯥꯝ ꯑꯍꯝ ꯎꯝ ꯎꯝ ꯍꯌꯦꯡꯗꯤ ꯍꯌꯦꯡꯗꯤ ꯑꯦꯝ ꯌꯨꯗ ꯍꯪꯈꯤꯔꯣꯏꯗ꯭ꯔꯣ
ꯍꯡꯆꯤꯠ ꯍꯟꯅꯤ
ꯍꯥꯡꯆꯤꯠ ꯍꯟꯒꯅꯤ
ꯎꯝ ꯑꯦꯝ ꯌꯨꯒꯤ ꯑꯃ ꯑꯝꯕꯦꯗꯀꯔꯒꯤ ꯀꯩꯅꯣ ꯇꯧꯕꯒꯤꯗꯣ ꯈꯪꯕ꯭ꯔꯥ ꯑꯦꯁ ꯑꯦꯁ ꯁꯤꯒ ꯑꯦꯁ ꯑꯦꯁ ꯁꯤꯒ ꯌꯨ ꯄꯤ ꯑꯦꯁ ꯁꯤꯒꯒꯤ ꯇꯧꯕꯒꯤꯗꯣ
ꯎꯞ ꯈꯡꯗꯦꯅꯦ
ꯑꯗꯨ ꯀꯣꯆꯤꯡ ꯇꯧꯕꯅꯦꯕ ꯏꯁꯇꯥꯄꯦꯟ ꯐꯪꯉꯒ
ꯎꯝ
ꯑꯗꯨꯒꯤ ꯃꯣꯏ ꯇꯧꯕꯒꯤ ꯃꯇꯝ ꯑꯣꯏꯔꯛꯑꯦ ꯄꯩꯈꯥ ꯇꯥꯔꯒ ꯂꯧꯅꯤ ꯈꯣꯠꯅꯤ ꯍꯥꯏꯌꯦ ꯑꯗꯨ ꯀꯃꯥꯏ ꯀꯃꯥꯏꯅ ꯇꯧꯕꯅꯣ ꯍꯪꯉꯒꯦ ꯇꯧꯕꯅꯦ
ꯑꯦꯜꯂꯦꯁꯇꯨ ꯊꯥꯗ꯭ꯔꯣ ꯅꯪ ꯑꯦꯜꯂꯦꯁꯀꯤꯗꯣ ꯐ꯭ꯔꯤ ꯁ꯭ꯀꯂꯔꯁꯤꯞ ꯀꯤꯗꯣ
ꯊꯥꯗꯤꯌꯦ ꯀꯃꯥꯏꯅ ꯇꯧꯕꯅꯣ
ꯑꯗꯨꯒꯤꯗꯨꯁꯨ ꯑꯦꯛꯖꯥꯝ ꯊꯥꯔꯒ ꯔꯦꯡꯒꯤ ꯃꯇꯨꯡ ꯏꯟꯅ ꯅꯪ ꯏꯁꯀꯣꯂꯥꯔꯁꯤꯞ ꯐꯪꯒꯅꯤꯕꯀꯣ ꯂꯨꯄꯥ ꯀꯌꯥꯅꯣ ꯑꯣ ꯍꯥꯏ ꯑꯥꯏ ꯑꯦꯁ ꯀ ꯀꯣꯆꯤꯡꯅꯦꯕ ꯑꯥꯏ ꯑꯦ ꯑꯦꯁ ꯀꯣꯆꯤꯡꯒꯤ
ꯑꯥ
ꯑꯗꯨꯗꯤ ꯁꯤꯖꯦꯜ ꯊꯥ ꯑꯗꯨꯒꯨꯝꯕ ꯑꯥꯏ ꯑꯦꯁ ꯀꯣꯆꯤꯡ ꯌꯥꯎꯔꯗꯤ ꯑꯗꯨ ꯌꯥꯎꯔꯗꯤ ꯁꯤꯖꯦꯜꯁꯨ ꯊꯥꯕ ꯌꯥꯏꯕ ꯑꯦꯅꯤ ꯀꯣꯆꯤꯡ ꯑꯦꯛꯖꯥꯝ ꯊꯥꯕ ꯌꯥꯏꯑꯕꯀꯣ ꯑꯗꯣ ꯅꯪ ꯃꯥꯔꯛꯀꯤ ꯃꯇꯨꯡꯟꯅ ꯅꯪ ꯐꯤꯁꯇꯨ ꯇꯪꯈꯥꯏ ꯇꯪꯈꯥꯏ ꯊꯤꯗꯧꯕ ꯒꯣꯔꯃꯦꯟꯅ ꯇꯪꯈꯥꯏ ꯊꯤꯕ ꯅꯪꯅꯥ ꯇꯪꯈꯥꯏ ꯍꯥꯏꯅꯀꯣ
ꯑꯣ ꯀꯔꯤ ꯀꯔꯤ ꯍꯥꯏꯅꯣ ꯑꯗꯨꯒꯤꯗꯣ ꯍꯧꯖꯤꯛꯀꯤ ꯃꯃꯤꯡꯗꯣ
ꯑꯦꯁ ꯍꯥꯏꯅ ꯑꯦ ꯑꯦꯜ ꯑꯦꯁ ꯑꯥꯏ ꯑꯦꯜ ꯇ꯭ꯔꯦꯟꯅꯤꯡ ꯍꯥꯏꯅꯀꯣ
ꯎꯝ
ꯏꯝꯐꯥꯜꯗ ꯂꯩꯕꯅꯤ ꯏꯝꯐꯥꯜꯗ ꯂꯩ ꯑꯦꯕ꯭ꯔꯤ ꯏꯁꯇꯦꯠꯇ ꯂꯩꯌꯦ ꯏꯟꯗꯤꯌꯥꯒꯤ ꯑꯣꯜ ꯏꯟꯗꯤꯌꯥꯒꯤ
ꯑꯣ ꯐꯩꯌꯦ ꯑꯗꯨꯗꯤ ꯀꯥꯟꯅꯩꯌꯦ ꯌꯥꯝ
ꯑ
ꯍꯧꯖꯤꯛꯀꯤꯗꯨꯅ ꯑꯃꯨꯛ ꯑꯥ ꯌꯨ ꯄꯤ ꯑꯦꯁ ꯁꯤꯒꯤꯅ ꯇ ꯐꯣꯔꯇꯤ ꯑꯦꯠ ꯐꯣꯔꯇꯤ ꯑꯩꯠ ꯊꯥꯎꯖꯟ ꯐꯪꯕꯅꯦꯕ ꯁꯇꯥꯏꯄꯦꯟ ꯗꯣ ꯐꯣꯇꯤ ꯑ ꯍꯣꯏ ꯑꯗꯨꯃꯥꯏꯅ ꯑꯗꯨꯒ ꯑꯦꯁ ꯑꯦꯁ ꯁꯤꯒꯤꯅ ꯑꯃꯨꯛ ꯈꯔ ꯇꯥꯕꯅꯦ ꯄꯩꯁꯥ
ꯎꯝ
ꯑꯗꯨꯝ ꯄꯩꯁꯥ ꯊꯤꯗꯕꯤꯗ ꯑꯗꯨꯝ ꯇꯝꯗꯣꯏꯕ ꯃꯣꯏꯒꯤꯗꯨꯅ
ꯑꯣ
ꯃꯤ ꯃꯌꯥꯝ ꯀꯩꯅꯣ ꯇꯧꯔꯒ ꯇꯝꯅꯩꯌꯦ ꯍꯟꯗꯛꯁꯨ ꯃꯇꯝ ꯌꯧꯗꯣꯔꯦ ꯍꯥꯏꯌꯦ ꯊꯥꯕꯒꯤ
ꯎ ꯅꯪ ꯊꯥꯒꯦꯅ ꯈꯜꯂꯤꯔꯣꯕ
ꯍꯣꯏ ꯁꯨꯝ ꯌꯦꯡꯁꯤꯟꯒꯦ ꯇꯧꯅꯦ ꯀꯔꯤꯝꯕꯨꯗꯤ ꯈꯪꯗꯧꯃꯥꯟꯗꯦ ꯑꯗꯨ ꯑꯣꯏꯔꯁꯨ ꯊꯥꯔꯒ ꯀꯃꯥꯏ ꯀꯃꯥꯏ ꯀꯃꯥꯏꯅ ꯇꯧꯋꯦ꯫
ꯍꯣꯏꯗ ꯊꯥꯖꯜꯂꯣꯗ ꯆꯥꯟꯁ ꯥꯡꯍꯟꯒꯅꯨ꯫
ꯊꯥꯔꯗꯤ ꯑꯃꯨꯛ ꯍꯥꯏꯗꯤ ꯀꯣꯆꯤꯡꯗꯣ ꯑꯗꯨꯝ ꯌꯥꯎꯋ ꯌꯥꯏꯗꯅ꯫ ꯀꯩꯒꯨꯝꯕ ꯂꯥꯏꯕꯛ ꯐꯗꯅ ꯈꯟ ꯈꯣꯠꯇꯧꯔꯁꯨ ꯀ ꯀꯁꯨ ꯀꯥꯟꯅꯕ
ꯀꯅꯤ
ꯎꯝ
ꯑꯇꯣꯞꯄꯁꯨ ꯌꯦꯡꯁꯤꯟꯕ ꯑꯣꯏꯅ꯫
ꯅꯪ ꯚꯣꯀꯦꯁꯅꯦꯜ ꯇꯝꯕꯗꯨꯕꯨ ꯅꯪꯅ ꯇꯝꯅꯤꯡꯕꯤ ꯇꯝꯕꯤꯔꯣ ꯀꯃꯥꯏꯅ ꯇꯧꯔꯣ ꯇꯝ ꯃꯤꯅꫭ
ꯎꯝ ꯑꯩꯗꯣ ꯑꯗꯨꯒꯤꯗꯣ ꯑꯩꯗꯣ ꯑꯥ ꯑꯁꯦꯡꯕꯗꯤ ꯑꯩꯁꯦ ꯖꯨꯂꯣꯖꯤ ꯂꯧꯔꯦꯕ꯫
ꯍꯣꯏ꯫
ꯑꯗꯨꯒ ꯎꯝ ꯀ꯭ꯨꯋꯦꯠꯇꯨ ꯊꯥꯕ ꯅꯪꯍꯧꯗꯕꯅꯦꯕ꯫
ꯑꫭ
ꯅꯪꯗꯕꯒꯤ ꯆꯍꯤꯗꯨꯁꯨ ꯑꯩꯗꯣ ꯄꯥꯝꯃꯨꯕ꯫ ꯑꯗꯒꯤ ꯃꯣꯏꯒꯤ ꯗꯤꯄꯥꯔꯠꯃꯦꯟꯁꯤꯁꯨ ꯐꯪꯗꯕ꯫
ꯑꯣ
ꯑꯗꯨꯅ ꯑꯩꯅꯁꯨ ꯑꯗꯨꯝ ꯇꯨꯔꯤꯖꯝꯒꯨꯝꯕ ꯀꯩꯒꯨꯝꯕꯗꯣ ꯄꯥꯝꯕꯅꯤꯅ ꯑꯗꯨꯝ ꯇꯝꯁꯤꯜꯂꯒꯦꯗꯅ ꯇꯝꯁꯤꯟꯈꯤꯕ꯫
ꯎꯝ ꯐꯩꯏꯅꯦ꯫
ꯑꯥ ꯑꯗꯨ ꯊꯕꯛꯀꯤ ꯃꯇꯥꯡꯗꯤ ꯋꯥꯍ ꯁꯤꯁꯦ ꯐꯪꯗꯤ ꯐꯪꯕ ꯑꯗꯨ ꯑꯣꯏꯔꯁꯨ ꯂꯅꯥꯏꯒꯤ ꯊꯕꯛ ꯉꯥꯛꯇ ꯑꯣꯏꯕ ꯁꯔꯀꯥꯔꯒꯤꯗꯤ ꯄꯥꯛꯅ ꯀꯧꯗꯦ ꯈꯣꯠꯇꯦ ꯇꯧꯋꯦ꯫
ꯑ ꯑ ꯅꯣꯏ ꯚꯣꯀꯦꯁꯅꯦꯜꯒꯤꯗꯣ ꯅꯣꯏ ꯗ꯭ꯔꯦꯁ ꯀꯣꯠꯇꯨ ꯀꯃꯥꯏ ꯇꯧꯕ꯭ꯔꯥ ꯌꯦꯂꯣ ꯁꯔꯠ ꯍꯥꯞꯄꯤꯦꯀꯣ ꯑꫭ ꯍ꯫ ꯐꯏꯂꯣ ꯁꯔꯠꯅꯤꯀꯣ ꯅꫭꯏ ꯚꯣꯀꯦꯁꯟꯜ ꯀꯪꯒꯨ ꯒꯤꯗꫭꯀꫭ꯫
ꯑꯥ ꯌꯦꯜꯂꯣ ꯌꯦꯜꯂꯣꯁꯨ ꯅꯠꯇꯦ ꯒ꯭ꯔꯤꯟ ꯍꯣꯏ ꯀꯩ ꯑꯣꯏ ꯇꯧꯋꯦ꯫
ꯑꯣ ꯀꯥꯎꯒ꯭ꯔꯦꯅꯤꯗ꯫
ꯎꯝ ꯂꯥꯏꯠ ꯀ꯭ꯔꯤꯟ ꯂ ꯀꯩ ꯃꯆꯨ ꯍꯥꯏꯗꯣꯏꯅꯣ꯫ ꯈꯪꯗꯦ꯫ ꯑꯗꯨꯃꯥꯏꯅ ꯑꯣꯏꯌꯦ ꯅꯣꯏ ꯅꯣꯏꯒꯤ ꯃꯦꯝꯁꯀꯤ ꯃꯆꯨꯗꯤ ꯐꯖꯕꯅꯦ ꯐꯨꯔꯤꯠ ꯃꯆꯨꯗꫭ꯫
ꯑꯩꯈꯣꯏꯒꯤ ꯃꯤꯟꯁꯇꯗ ꯑꯁ ꯑꯩꯗꯤ ꯐꯖꯗꯦꯗ ꯑꯩ ꯗꯃꯛꯇꯤ ꯐꯖꯗꯦꯗ꯫
ꯑꯗꫭ ꯐꯖꯩ ꯑꯩꯈꯣꯏꯒꯤꯗꯗꯤ ꯃꯆꯨꯗꯣ ꯀꯆꯨ ꯈꯤꯇꯪ ꯃꯨꯕ ꯃꯤꯗꯗꯤꯅꯦ ꯈꯨꯆꯨ ꯐꯨꯔꯤꯠ ꯃꯆ ꯗꯨꯒ ꯌꯥꯝ ꯆꯥꯟꯅꯗꯦ ꯃꯨꯁꯤꯂꯤ ꯂꯤꯠꯀꯥꯟꯗ ꯍꯟꯦꯅ꯫
ꯑꯣ ꯅꯪꯒꯤ ꯉꯧꯕꯅꯤꯅ ꯂꯣꯏ ꯄꯥꯛꯂꯝꯃꯤꯉꯩꯅ꯫
ꯁ ꯃꯨꯕ ꯑꯩ ꯌꯥꯝ ꯉꯧꯕ ꯅꯠꯇꯦ ꯑꯩꯈꯣꯏꯁꯨ꯫
ꯉꯧꯔꯝꯃꯅꯤ ꯀꯩꯅꯣ ꯐꫭꯇꯣꯗ ꯌꯥꯝ ꯉꯥꯎꯏꯗꯗꯤ꯫
ꯑꯗꯨꯅ ꯑꯗꯨꯅ ꯑꯗꯨꯅ ꯐꯣꯠꯇꯣꯅꯤꯗꯅ꯫
ꯎꯝ
ꯇꯨ ꯈꯪꯗꯦꯗ꯫
ꯁꯤ ꯑꯗꯨꯝ ꯀꯩ ꯍꯥꯏꯅꯤ ꯂꯥꯏꯔꯤꯛ ꯀꯩꯀꯩ ꯄꯥ ꯈꯣꯠꯇꯧꯕ꯭ꯔꯣ ꯑꯗꯨꯝ ꯄꯩꯈꯥꯒꯤ
ꯍꯧꯖꯤꯛꯀꯥꯟꯁꯤ ꯈꯤꯇꯪ ꯍꯟꯊꯔꯦ ꯂꯥꯏꯔꯤꯛ ꯄꯥꯕꯁꯦ ꯁꯤꯒꯤ ꯊꯕꯛ ꯇꯧꯔꯕꯒꯤꯀꯣ
ꯍꯣꯏ ꯁꯤ ꯇꯧꯒꯤꯕꯗꯒꯤ ꯑꯗꯨꯝ ꯂꯥꯏꯔꯤꯛꯀꯨꯝꯕ ꯀꯩꯒꯨꯝꯕꯒꯗꯤ ꯑꯣ ꯍꯣꯏ ꯁꯤ ꯇꯧꯔꯃꯤꯅ ꯅꯨꯡꯉꯥꯏꯇꯦ ꯃꯇꯝꯗꯣ
ꯍꯣꯏ ꯑꯩꯁꯨ ꯁꯤꯗ ꯑꯦꯗꯤꯛ ꯈꯔ ꯆꯨꯕ ꯑꯣꯏ ꯑꯩ ꯄꯥꯅꯤꯡ ꯂꯥꯏꯔꯤꯛꯁꯤ ꯁꯨꯝ ꯄꯥꯅꯤꯡꯉꯛꯇ꯭ꯔꯦ
ꯎꯝ ꯑꯩꯁꯨ ꯄꯥꯅꯤꯡ ꯇꯦ ꯂꯔꯤꯛꯁꯦ ꯂꯥꯏꯔꯤꯛꯁꯦ ꯇꯝ ꯂꯣꯏꯔꯒꯅ ꯑꯃꯨꯛ ꯇꯝꯅꯤꯡꯉꯦ ꯇꯝ ꯀꯥꯟꯗꯅ ꯑꯃꯨꯛ ꯆꯠꯅꯤꯡꯗꯕ ꯈꯣꯠꯇꯕ ꯇꯧꯑ
ꯍꯣꯏ
ꯁꯨꯃꯥꯏꯅ ꯑꯗꯨꯝ ꯇꯧꯔꯗꯕꯅꯤ
ꯎ
ꯃ ꯏꯃꯥꯟꯅꯕꯤꯁꯤꯡꯁꯨ ꯃꯌꯨꯝꯗ ꯂꯣꯏ ꯍꯟꯅꯔꯤ ꯍꯧꯖꯤꯛꯀꯥꯟ ꯑꯃꯨꯛ ꯂꯥꯛꯀꯅꯤ ꯈꯣꯠꯀꯅꯤ ꯇꯧꯔꯦ ꯑꯃꯨꯛ ꯃꯌꯨꯝꯗ ꯍꯟꯕ ꯈꯣꯠꯄ
ꯑ
ꯉꯁꯥꯏꯗꯤ ꯏꯃꯥꯟꯅꯕꯤꯒ ꯋꯥꯔꯤ ꯁꯥꯟꯅ ꯁꯥꯟꯅ ꯎꯏꯔꯒ ꯍꯦꯛꯇ ꯂꯩꯔꯝꯃꯤꯅꯦ ꯇꯨꯝꯅꯤꯡꯕ ꯃꯥꯟꯅ ꯑꯗꯨꯒ ꯑꯗꯨꯝ ꯋꯥꯔꯤ ꯁꯥꯟꯅ ꯁꯥꯟꯅ ꯑꯃ ꯍꯧꯗꯣꯔꯛꯑꯦ ꯃꯥ ꯃꯊꯤꯟꯇꯪ ꯀꯩꯅꯣ ꯇꯧꯔ ꯂꯩꯔꯦ ꯅꯪꯗꯤ ꯑꯩꯅ ꯋꯥꯔꯤ ꯁꯥꯔ ꯇꯨꯝ ꯂꯩꯔꯝꯃꯦꯅꯦ ꯇꯧꯔꯛꯑꯦ
ꯀꯩꯀꯩ ꯋꯥꯔꯤ ꯁꯥꯟꯅꯒꯦ ꯅꯣꯏꯗꯤ
ꯁꯝ ꯉꯥꯏꯍꯥꯛꯀꯤ ꯊꯣꯛꯂꯛ ꯊꯣꯛꯂꯛꯄ ꯑꯗꯨꯝ ꯁꯥꯟꯅꯩ ꯍꯔꯦ
ꯎꯝ
ꯍꯥꯟꯅꯗꯤ ꯋꯥꯔꯤ ꯁꯥꯕꯁꯦ ꯍꯩꯔꯝꯗꯕꯅꯦ ꯑꯍꯥꯟꯕ ꯍꯧꯔꯛꯄꯩ ꯃꯇꯝꯗꯣ ꯍꯧꯖꯤꯛꯇꯤ ꯍꯩꯔꯦ ꯑꯗꯨꯝ ꯈꯔ ꯁꯦꯝꯗꯣꯛ ꯁꯦꯝꯗꯣꯛ ꯉꯥꯡꯕ
ꯄꯨꯡ ꯁꯅꯁ ꯍꯖꯔ ꯂꯩꯅꯣ
ꯎꯝ ꯑꯗꯨꯝ ꯉꯥꯏꯍꯥꯛ ꯉꯥꯏꯍꯥꯛꯀꯤ ꯊꯣꯛꯂꯛꯄ ꯄꯪꯁꯥ ꯁꯥꯔꯒ
ꯍꯣꯏ
ꯏꯃꯥꯟꯅꯕꯤꯁꯤꯡꯅ ꯋꯥ ꯉꯥꯡꯒꯗ ꯁꯣꯏꯔꯛꯄꯁꯨ ꯑꯩꯅ ꯅꯪꯒꯤꯗꯣ ꯂꯥꯛꯂꯦ ꯈꯣꯠꯂꯦ ꯍꯥꯏꯔꯒ ꯑꯇꯣꯞꯄ ꯂꯣꯟ ꯑꯃꯝꯗ ꯑꯗꯨꯝ ꯍꯥꯏꯕꯤꯅꯤ
ꯑꯣꯝ
ꯀꯔꯤ ꯇꯧꯔꯤꯅꯣ ꯍꯧꯖꯤꯛꯇꯤ
ꯁꯤ ꯑꯗꯨꯝ ꯑꯗꯨꯝ ꯀꯩꯅꯣ ꯇꯦꯕꯜ ꯏꯁꯇꯗꯤ ꯇꯦꯕꯜ ꯑꯗꯨꯝ ꯐꯝꯃꯒ ꯐꯣꯟꯁꯤ ꯌꯦꯡꯉꯤꯅꯤ ꯍꯥꯏꯛꯇꯤ ꯄꯥꯗꯔ
ꯂꯥꯏꯔꯤꯛꯁꯨ ꯄꯥꯋꯦ ꯁꯣꯏꯈꯤꯁꯅꯤ ꯁꯤ ꯇꯧꯔꯤꯉꯩꯗ
ꯑꯗꯨꯗ ꯄꯅꯤ ꯂꯥꯛꯇꯔꯦꯅꯦ ꯈꯔ
ꯎꯝ ꯑꯗꯨ ꯑꯣꯏꯔꯁꯨ ꯂꯥꯏꯔꯤꯛꯅꯗꯤ ꯍꯌꯦꯡ ꯇꯨꯡꯗ ꯀꯥꯟꯅꯔꯛꯏꯗꯅ
ꯍ
ꯑꯁ ꯂꯥꯏꯔꯤꯛ ꯈꯣꯠꯇꯔ ꯀꯨꯏꯕꯤ ꯉꯔꯥꯡ ꯀꯣꯏꯁꯟ ꯈꯔ ꯍꯣꯜꯂꯦ ꯑꯥꯏ ꯕꯤ ꯄꯤ ꯀꯩꯅꯣ ꯕꯦꯡ ꯑꯦꯁ ꯕꯤ ꯑꯥꯏ ꯄꯤ ꯑꯣꯒꯤ ꯑꯗ ꯑꯁ ꯏꯁꯄꯤꯠꯇꯤ ꯌꯥꯗ꯭ꯔꯦꯕꯣ ꯁꯤꯤ ꯍꯟꯊꯔꯦ
ꯑ ꯑꯗꯨ ꯍꯌꯦꯡ ꯁꯣꯏꯔꯛꯇꯣꯏꯅꯦ ꯄꯩꯈꯥꯗꯗꯤ
ꯍꯣꯏ ꯑꯩ ꯑꯌꯨꯛ ꯉꯟꯇꯥ ꯈꯤꯇꯪ ꯈꯤꯇꯪ ꯍꯣꯠꯄ ꯇꯥꯔꯦ ꯑꯃꯨꯛꯀ
ꯎꯝ ꯑꯌꯨꯛ ꯑꯌꯨꯛꯀꯨꯝꯕ ꯍꯣꯠꯇꯅ ꯅꯨꯡꯉꯥꯏꯕ
ꯐꯣꯡ ꯐꯤꯂꯥꯞ ꯇꯧꯁꯟꯗ꯭ꯔꯣ ꯍꯣꯏ ꯑꯦꯁ ꯕꯤ ꯑꯥꯏꯒꯤꯗ ꯇꯧꯗ꯭ꯔꯣꯅ ꯐꯣꯝ ꯐꯤꯜ ꯑꯞ ꯇꯧꯗꯦ
ꯑꯩ ꯇꯧꯗ꯭ꯔꯤꯌꯦ
ꯗꯦꯠ ꯑꯩꯠꯅ ꯂꯥꯁ ꯗꯦꯠꯅꯤ
ꯑꯣ ꯇꯧꯁꯤꯟꯅꯕꯗꯤ ꯇꯧꯔꯒꯦ
ꯑꯥꯏ ꯕꯤ ꯕꯤ ꯑꯦꯁ ꯄꯤ ꯑꯣꯁꯤ ꯊꯣꯛꯄꯅꯤ ꯋꯤꯀꯦꯠꯁꯤ ꯌꯥꯝꯕꯅ ꯍꯟꯗꯣꯛꯇꯤ
ꯎꯝ ꯑ ꯍꯣꯏ ꯑꯣ ꯚꯦꯀꯦꯟꯁꯤ ꯌꯥꯝꯃꯁꯨ ꯑꯗꯨꯝ ꯀꯩꯅꯣꯗꯤ ꯌꯥꯝꯃꯛꯀꯅꯤꯗ ꯄꯩꯈꯥ ꯊꯥꯕ ꯃꯤꯒꯤ ꯃꯁꯤꯡꯗꯤ
ꯍꯣꯏ ꯌꯥꯝꯅꯀꯅꯤ
ꯑ ꯌꯥꯝꯃꯁꯨ ꯑꯗꯨꯝ ꯇꯧꯕꯕꯨꯗꯤ ꯌꯥꯏ ꯑꯍꯥꯟꯕ ꯀꯧꯁꯤꯟꯕꯅꯤꯅ
ꯇ꯭ꯔꯥꯏ ꯇꯧꯁꯤꯦ
ꯁꯥꯏ ꯇꯧꯁꯤꯜꯂꯒ ꯌꯦꯡꯁꯤꯜꯂꯒ ꯊꯥꯗꯨꯅꯗꯤ ꯀꯃꯥꯏꯅ ꯍꯩꯔꯛꯀꯅꯤ ꯊꯥꯔ ꯊꯥꯔ ꯍꯩꯔꯛꯀꯗꯕꯅꯤ
ꯍꯣꯏ ꯊꯕꯛ ꯐꯪꯗꯕꯤ ꯅꯨꯄꯤꯗꯤ ꯊꯤꯕ ꯌꯥꯗ꯭ꯔꯦ
ꯃꯥꯅꯦ ꯍꯧꯖꯤꯛꯀꯥꯟꯁꯦ ꯎꯝ ꯍꯧꯁꯤꯀꯥꯏꯁꯤꯦ ꯀꯩꯅꯣꯝ ꯇꯧꯔꯦ ꯐꯪꯅꯤꯗ ꯀꯩꯗꯧ ꯐꯪꯉꯣꯏꯗꯕꯅꯣ ꯗ ꯈꯪꯗꯦ ꯑꯩꯁꯨ ꯇꯧꯅꯤꯡꯉꯦ ꯊꯕꯛ
ꯑꯗꯨꯅꯤ ꯊꯕꯤ ꯅꯨꯄꯤꯁꯦ ꯇꯧꯕ ꯐꯩꯗ ꯅꯠꯇ꯭ꯔꯥ ꯊꯕꯛꯇꯤ ꯅꯨꯄꯥꯈꯛ ꯅꯨꯄꯥꯗ ꯗꯤꯄꯦꯟ ꯈꯛ ꯇꯧꯕꯗꯨꯁꯨ ꯑꯗꯨꯝ ꯂꯩꯗꯅ
ꯃꯥꯅꯦ ꯏꯁꯥꯒꯤ ꯉꯝꯅꯕ ꯏꯁꯥꯗꯁꯨ ꯐꯖꯅ ꯂꯩꯔꯗꯤ ꯐꯩꯗꯅ
ꯍꯣꯏ